ꯎꯝ
ꯎꯝ
ꯀꯤꯌꯥ ꯁꯨꯈ꯭ꯔꯕ꯭ꯔꯣ
ꯏꯂꯕꯦꯟ ꯈꯛꯇꯅꯤ
ꯑ ꯅꯣꯏ ꯑꯅꯤ ꯍꯥꯏꯗꯤ ꯒ꯭ꯔꯨꯞꯇ ꯌꯥꯎꯔꯒ ꯀꯣꯜ ꯇꯧꯑꯣ ꯍꯥꯏꯁꯨ ꯌꯥꯗꯦ ꯑꯗꯨꯒꯤꯅꯦ
ꯑꯩꯁ ꯃꯤꯉꯣꯟꯗꯗꯤ ꯏꯀꯥꯏꯌꯦ
ꯑꯩꯗꯤ ꯃꯤ ꯈꯪꯅꯕꯁꯤꯡꯕꯨꯀꯣ ꯈꯔ ꯈꯔ ꯇꯥꯎꯋꯦ
ꯑꯩ ꯉꯁꯤ ꯌꯥꯝ ꯅꯣꯛꯅꯤꯡꯕꯅ ꯂꯣꯏꯔꯦ
ꯀꯔꯤꯕꯨ ꯅꯣꯛꯅꯤꯡꯕ꯭ꯔꯥ
ꯑ ꯃꯩꯇꯩꯂꯣꯟ ꯏꯕ ꯏꯕꯒꯤꯗꯣ
ꯑ
ꯆꯥꯡꯕ꯭ꯔꯥ ꯅꯪ
ꯈꯪꯪꯗꯦ ꯏꯗꯤ ꯏꯕꯒꯤ ꯂꯣꯏ ꯊꯥꯕꯗ ꯂꯥꯜꯂꯦ ꯍꯥꯌꯦ
ꯅꯪ ꯂꯥꯟꯅ ꯏꯕꯒꯤꯅꯤꯅ ꯑꯗꯨꯗꯤ
ꯑꯗꯨꯅꯦ ꯑꯩ ꯇꯔ꯭ꯥꯏ ꯇꯧꯁꯦꯔꯅꯗꯤ ꯇꯧꯕꯅꯦꯕ ꯑꯩꯗꯤ ꯎꯝ ꯑꯩꯒꯤ ꯇꯥꯛꯁꯇꯣ ꯆꯨꯝꯃꯦ ꯂꯥꯜꯂꯦꯁꯨ ꯍꯥꯏꯗꯣꯛꯇꯦ ꯑꯗꯨꯒꯤ ꯑꯩꯗꯣ ꯄꯏꯗ ꯏꯕꯅꯦꯕ ꯑꯗꯨꯒ ꯂꯥꯁꯇ ꯁꯝꯃꯤꯠ꯫ ꯇꯧꯕ ꯀꯥꯟꯗ꯫ ꯅꯪꯒꯤ ꯇꯥꯛꯁ ꯂꯣꯏ ꯂꯥꯜꯂꯦ ꯍꯥꯏ꯫
ꯅꯣꯏ ꯑꯅꯤ꯫ ꯑꯣ꯫ ꯐ꯭ꯔꯥꯏꯗꯦꯗꯗꯤ ꯑꯩꯈꯣꯏꯗ ꯇꯨꯝꯕ ꯂꯥꯛꯑꯣꯅ꯫
ꯏꯁ ꯌꯥꯔꯣꯏ꯫
ꯂꯦꯞꯇꯣꯞꯇꯣ ꯄꯥꯏꯔꯒ꯫
ꯑꯩꯒꯤ ꯂꯦꯞꯇꯣꯞ ꯌꯥ ꯌꯦꯡ ꯌꯥꯕ꯫
ꯀꯔꯤꯕꯥ꯫
ꯃꯥ ꯑꯩ ꯑꯩꯒꯤ ꯂꯦꯞꯇꯣꯞꯁꯦ ꯌꯦꯡ꯫ ꯌꯥꯗꯦꯕ꯫
ꯀꯔꯤꯒꯤ꯫
ꯈꯥꯡꯗꯦ ꯑꯩꯁꯨ꯫ ꯅꯍꯥꯟꯅ ꯇ꯭ꯔꯥꯏ ꯇꯕꯅꯦ ꯑꯩ꯫ ꯂꯦꯞꯇꯣꯞꯗ ꯌꯦꯡꯗꯦ ꯐꯣꯟꯗ ꯌꯦꯡꯕꯅꯦ꯫ ꯏꯅꯥꯎꯅꯨꯄꯥꯒꯤꯗꯣ ꯏꯅꯥꯎꯅꯄꯥꯒꯤꯗꯤ ꯌꯥꯏꯌꯦ ꯑꯗꯣ ꯃꯥꯗꯣ꯫ ꯈꯪꯗ꯭ꯔꯦ꯫
ꯐꯒꯤ ꯇꯧꯕꯅꯦ꯫ ꯁꯤꯃꯤ ꯁꯤꯃꯤ ꯒꯨꯝꯕ ꯅꯣꯀꯥꯎꯀꯨꯝꯕ ꯂꯣꯏꯈ꯭ꯔꯗꯤ ꯑꯗꯨꯝ ꯂꯥꯛꯀꯦ꯫
ꯍꯣꯏ꯫
ꯃꯍꯥꯛꯀꯤꯗꯤ ꯑꯗꯨꯝ ꯐ ꯌꯥꯝ ꯐꯖꯗꯤ ꯐꯖꯗꯦꯅ꯫ ꯉꯔꯥꯡꯗꯤ ꯈꯣꯏ ꯑꯅꯤꯗꯤ ꯐꯖꯥꯅ ꯌꯦꯡ ꯌꯦꯡꯗꯕꯅꯦ ꯒꯣ ꯑꯅꯤ꯫ ꯀꯥꯈ꯭ꯔꯕ ꯃꯇꯨꯡꯗꯒꯤ꯫
ꯑꯩꯁꯨꯅꯦ ꯑꯍꯨꯝ ꯃꯇꯨꯡꯗꯒꯤ ꯌꯦꯡꯗ꯭ꯔꯦ꯫
ꯑꯗꯨꯝ ꯌꯦꯡꯕ ꯂꯥꯛꯑꯦ ꯑꯗꯨ ꯑꯣꯏꯔꯁꯨ ꯐꯖꯅ ꯌꯦꯡꯗꯦ ꯉꯔꯥꯡꯒꯤꯗꯤ ꯏꯁ ꯃꯣꯏꯗꯣ꯫
ꯑꯗꯨꯅꯦ꯫ ꯄꯨꯅꯦꯟꯗꯣ꯫
ꯑꯣ ꯎꯟꯗꯣ ꯄꯥꯡꯃꯟꯕꯒꯤ ꯌꯦꯡꯕ ꯅꯨꯡꯉꯥꯏ ꯗꯨꯒꯦ ꯍꯦꯠꯇꯔꯤ ꯀꯨꯝꯕ ꯂꯧꯕ ꯌꯥꯝꯅꯦ ꯃꯥꯁꯨ ꯉꯔꯥꯡꯗꯨꯗꯤ
ꯑꯗꯨꯅꯦ ꯃꯥꯁꯨ ꯌꯥꯝ ꯄꯥꯡꯉꯦ
ꯖꯥꯔꯤ
ꯁꯀꯦꯟ ꯁꯅꯥꯅꯕ ꯃꯇꯝꯗ ꯈꯔꯗꯤ꯫ ꯐꯥꯏꯗ ꯐ꯭ꯔꯥꯏꯁꯇꯀꯨꯝ ꯊꯤꯅ ꯇꯧꯔꯥꯗꯤ
ꯁꯦꯀꯦꯟ ꯁꯦꯀꯦꯟꯗꯔꯥ ꯑꯥ ꯀꯅꯥꯔꯥ ꯑꯦꯟ ꯃꯦꯟꯗꯦꯁ ꯍꯥꯏꯕ꯭ꯔꯥ ꯑꯗꯨ ꯑꯗꯨ ꯅꯨꯄꯥꯒꯤ ꯒꯣꯜꯗꯨꯗꯤ ꯐꯖꯩꯍꯦ꯫
ꯑꯥ ꯐꯤ ꯀꯦꯛꯇ ꯆꯥꯡꯕꯗꯨꯔꯥ
ꯍꯣꯏ ꯗꯔꯦꯛ ꯇꯦꯔꯦꯛꯅꯤꯕ ꯃꯥꯒꯤꯗꯣ
ꯑꯥ ꯆꯥꯛ ꯊꯣꯡꯕꯗꯤ ꯍꯥꯎꯗ꯭ꯔꯤꯅ
ꯍꯥꯎꯇꯥ ꯌꯦꯉꯦ ꯋꯥꯠꯂꯤꯗ
ꯎꯝ ꯀꯔꯤ ꯆꯥꯛ ꯌꯦꯟꯁꯥꯡ ꯊꯣꯡꯁꯤ ꯔꯥ ꯈꯪꯗꯦ ꯑꯩꯈꯣꯏꯁꯨ ꯉꯁꯤ
ꯎ
ꯊꯥꯏꯒꯨꯝꯕꯗꯣ ꯂꯥꯛꯑ ꯑꯗꯣ ꯑꯁ
ꯑꯩ ꯑꯩꯗꯤꯀꯣ ꯀꯔꯥꯏ ꯊꯥꯏꯗꯣ ꯌꯥꯝ ꯇꯜꯂꯦ
ꯎꯝ ꯎꯝ
ꯗꯨꯀꯥꯟꯗ ꯑꯍꯥꯎ ꯑꯍꯥꯎꯕ ꯂꯩꯕ꯭ꯔꯥ꯫
ꯗꯨꯀꯥꯟ ꯑꯁ ꯊꯨꯟꯒꯨꯝꯕꯗꯣ ꯌꯥꯝ ꯌꯣꯜꯂꯦ ꯑꯗꯣ ꯃꯃꯜꯗꯤ ꯈꯪꯗꯦ꯫
ꯇꯥꯡꯔꯝꯒꯅꯤꯔ
ꯍꯣꯏ ꯇꯥꯡꯗꯤ ꯇꯥꯡꯒꯅꯤ ꯊꯨꯟ ꯏꯔꯣꯟꯒꯨꯝꯕ ꯆꯥꯕ ꯌꯥꯏꯗ ꯃꯆꯥ ꯃꯆꯥ ꯈꯥꯏꯗꯣꯛꯈ꯭ꯔꯒ
ꯃꯣꯏꯒꯤꯗꯣ ꯈꯣꯛꯄꯤꯕ꯭ꯔꯥ ꯈꯣꯛꯄꯤꯗꯕ꯭ꯔꯥ
ꯀꯣꯛꯄꯤꯔꯦ ꯑꯩꯈꯣꯏꯅ ꯍꯥꯎꯀꯗꯕꯅꯦ ꯊꯨꯟꯗꯨꯅꯦ
ꯑꯣ ꯑꯗꯨꯒ ꯁꯥꯟꯒ ꯆꯥꯔꯗꯤ ꯑꯁ ꯍꯥꯎꯒꯅꯤ ꯁꯥꯟꯒ ꯈꯔ ꯁꯥꯔꯒ ꯊꯣꯡꯒ꯭ꯔ
ꯍꯟꯗꯤ ꯑꯩ ꯍꯣꯏ ꯑꯩꯈꯣꯏ ꯐ꯭ꯔꯦꯁ ꯂꯧꯊꯣꯛꯔꯒ ꯆꯥꯕꯗꯨꯗꯤ ꯌꯥꯝ ꯍꯥꯎꯋꯦꯅ ꯅꯍꯥꯟ ꯍꯣꯏ ꯆꯩꯔꯥꯎ ꯆꯤꯡꯗ ꯂꯥꯎꯧꯕ ꯆꯠꯂꯦ ꯑꯗꯣ ꯑꯁ ꯌꯥꯝ ꯍꯥꯎꯋꯦ
ꯅꯤ ꯌꯥꯝ ꯀꯔ
ꯌꯥꯝꯗꯤ ꯌꯥꯝꯃꯦ ꯍꯣꯏ ꯑꯩꯈꯣꯏꯅ ꯀꯤꯕ ꯑꯗꯨ
ꯂ ꯍꯠ ꯆꯠꯁꯤꯔ ꯅꯣꯡꯃ
ꯍꯣꯏ ꯍꯣꯏ ꯆꯠꯄꯗꯣ ꯑꯣꯒꯁ ꯖꯨꯂꯥꯏ ꯑꯣꯒꯁ ꯑꯗꯨꯋꯥꯏꯗ ꯃꯥꯜꯂꯦ ꯅꯍꯥꯟ ꯌꯦꯡꯕ ꯆꯠꯂꯦ ꯊꯣꯛꯄ ꯍꯧꯗ꯭ꯔꯤ
ꯑ ꯑ ꯊꯥꯎꯅꯤ ꯑꯗꯣ ꯍꯥꯎꯕ꯭ꯔꯥ ꯆꯦꯡꯅꯤꯗꯣ ꯑꯩꯈꯣꯏ ꯑꯩꯈꯣꯏ ꯆꯤꯡꯒꯤꯗꯣ ꯍꯕ꯭ꯔꯥ ꯑꯩꯈꯣꯏꯒꯤꯒ ꯆꯞ ꯃꯥꯟꯅꯕ
ꯑ ꯆꯞ ꯃꯅꯥ ꯏꯗ ꯐ꯭ꯔꯦꯁ ꯂꯧꯊꯣꯛꯄꯅꯤꯅ ꯑꯗꯨꯝ ꯌꯥꯝ ꯍꯋꯦ
ꯕꯦꯁ ꯂꯧꯊꯣꯛꯔꯒ ꯆꯥꯕꯗꯤ ꯃꯍꯥꯎꯗꯣ ꯇꯣꯡꯉꯥꯜꯂꯦꯅ
ꯎꯝ
ꯑꯗꯣ ꯌꯨꯝꯗꯗꯤ ꯀꯔꯤ ꯀꯔꯤꯅꯣ ꯎꯝ ꯉꯟꯅ ꯑꯃꯁꯨ ꯂꯣꯏ ꯁꯨꯕꯒꯤ ꯑꯗꯨꯝ ꯐꯥꯎꯋꯦꯅ ꯑꯩ ꯌꯨꯝꯗꯤ ꯏ ꯌꯨꯝꯗ ꯈꯕꯗꯤ ꯍꯧꯏꯒꯨꯝꯕꯗꯁꯨ ꯑꯗꯨꯝ ꯐ꯭ꯔꯦꯁ ꯍꯥꯞꯄꯗꯣ ꯌꯥꯝ ꯍꯥꯎꯋꯦꯅ
ꯎꯝ ꯑꯗꯣ ꯈꯣꯏ ꯍꯥꯞꯄꯗꯣ ꯁꯀ꯭ꯔꯙ ꯀꯥꯥꯟꯕꯨꯗꯤ ꯀꯂꯦ
ꯑꯣ ꯀꯟꯕ꯭ꯔꯥ ꯑꯗꯣ
ꯎꯝ
ꯈꯪꯗꯦꯗ ꯐꯣꯏꯗꯤ ꯊꯨꯜꯒꯤꯗꯣ ꯏꯔꯣꯟ ꯁꯨ ꯌꯥꯝ ꯍꯥꯎꯕꯅꯦ
ꯌꯥꯝ ꯎ ꯊꯨꯅ ꯆꯥꯎꯕꯗꯣ ꯀꯔꯤ ꯍꯩꯕ꯭ꯔꯥ ꯑꯦꯟ ꯇ ꯄꯌꯦ ꯍꯥꯏꯩꯕ꯭ꯔꯥ ꯑꯗꯨꯁꯨ ꯍꯣꯏ ꯑꯩꯈꯣꯏ ꯍꯥꯞꯕ꯭ꯔꯒ ꯍꯥꯕꯒ ꯍꯥꯎꯋ
ꯎꯝ ꯈꯔ ꯊꯨꯝꯕꯗꯨꯀꯣ
ꯍꯣꯏ ꯄꯨ ꯍꯥꯥꯎꯋꯦ
ꯊꯨꯝ ꯊꯨꯝꯅꯗꯤ ꯌꯥꯝ ꯐꯕꯅꯦ ꯕꯦꯁꯅꯤꯗ
ꯍꯣꯏ
ꯍꯔꯦꯟ ꯊꯣꯟꯗꯤ ꯍꯦꯟꯕ ꯂꯩꯇꯦꯗ ꯊꯨꯟꯒꯤꯗꯤ
ꯀꯔꯤꯒꯤꯔꯥ ꯑꯃꯨꯛ ꯌꯥꯝ ꯀꯔꯤꯒꯤꯔꯥ ꯑꯃꯨꯛ ꯆꯠꯊ ꯌꯥꯝ ꯇꯥꯡꯉꯦ
ꯑꯣ ꯌꯥꯝꯗꯕꯒꯤꯅꯦ ꯍꯟꯗꯛꯁꯦ ꯊꯣꯛꯄ ꯑꯗꯨꯝ ꯍꯥꯎꯕꯒꯤ ꯉꯍꯥꯛ ꯥꯏꯔꯗꯤ ꯐꯤꯐꯇꯤꯒꯤ ꯍꯟꯗ꯭ꯔꯦꯗꯀꯤ ꯌꯥꯝ ꯌꯥꯝ ꯄꯤꯕ ꯍꯧꯥꯎꯈ꯭ꯔꯅꯤ ꯈꯧꯄꯨꯝꯗꯨꯁꯨ ꯌꯥꯝ ꯍꯥꯎꯕꯅꯦ ꯊꯨꯟꯗꯣ ꯅꯍꯥꯟꯗꯣ ꯅꯤꯌꯨꯈꯣꯏꯅ ꯑꯩꯉꯣꯟꯗ ꯕꯣꯏꯜ ꯇꯧꯕꯗꯣ ꯄꯤꯕ ꯌꯥꯝ ꯍꯥꯎꯋꯦ ꯃꯆꯥ ꯃꯆꯥ ꯑꯣꯏꯔꯒ
ꯑꯗꯣ ꯒꯥꯔꯤ ꯒꯥꯔꯤ ꯆꯠꯇꯕꯒꯤ ꯈꯔꯗꯤ ꯅꯨꯡꯉꯥꯏꯔꯦ ꯁꯤꯌꯥ
ꯇꯥꯡꯕ ꯃꯥꯜꯂꯦ ꯍꯥꯏꯗꯤ ꯁꯤꯌꯔꯒꯤꯁꯦ ꯒꯥꯔꯤꯁꯨ ꯐꯖꯅ ꯆꯠꯇꯕꯒꯤ ꯈꯧꯄꯨꯝꯔꯣꯝꯗꯒꯤ ꯌꯥꯝ ꯌꯥꯝ ꯄꯨꯔꯛꯄꯅꯦꯕ ꯃꯣꯏꯗꯨ ꯂꯥꯞꯇꯦꯅ ꯑꯗꯨꯒꯤ
ꯑ ꯍꯩ ꯍꯥ ꯆꯥꯛꯁꯨ ꯆꯥꯅꯤꯡꯗꯦ
ꯍꯧꯖꯤꯛꯇꯤ ꯆꯥꯛꯂꯥꯝꯗꯦꯗ ꯑꯩꯈꯣꯏꯁꯨ ꯍꯣꯏ
ꯂꯥꯝꯗꯕꯗꯤ ꯅꯠꯇꯦ ꯑꯩꯗꯤ ꯑꯦꯄꯇꯥꯏꯞ ꯄꯇꯥꯏꯞ ꯂꯩꯥꯇꯕꯗꯨ
ꯎꯝ ꯈꯔ ꯋꯥꯍꯜꯂꯣ ꯋꯥꯍꯜꯂꯗꯤ ꯆꯥꯛ ꯀꯨꯝꯕꯗꯣ ꯆꯥꯅꯤꯡꯕꯅꯦ ꯇꯨꯝꯕꯁꯨ ꯅꯨꯡꯉꯥꯏꯕꯅꯦ ꯕꯣꯜꯒꯨꯝꯕ ꯁꯅꯥꯕ ꯆꯠꯄ ꯅꯨꯃꯤꯠꯇꯨꯗꯤ
ꯀꯃꯥꯏꯅ ꯋꯥꯍꯥꯟꯁꯤꯔ ꯑꯗꯨꯗꯤ
ꯨꯋꯥꯟꯒ ꯋꯥꯀꯤꯡ ꯆꯠ ꯂꯣ ꯕꯖꯥꯔꯗ
ꯑꯁ ꯍꯥꯅꯤꯡꯉꯥꯏꯗꯣ
ꯅꯨꯡꯇꯤꯒꯤ ꯆꯦꯟꯕꯅꯦ ꯃꯥꯗꯤ ꯃꯤꯕꯤꯁꯨ ꯃꯔꯛ ꯃꯔꯛ ꯇ ꯌꯥꯎ ꯃꯥꯜꯂꯦ ꯃꯣꯏ ꯑꯅꯤ ꯋꯥꯛꯀꯤꯡ ꯆꯠꯄꯗꯣ ꯕꯤꯒ ꯃꯣꯏ ꯑꯅꯤꯗꯣ
ꯃꯣꯏ ꯑꯅꯤꯗꯤ ꯌꯥꯕꯅꯤꯅ
ꯀꯨꯏꯈ꯭ꯔꯕ ꯃꯥꯜꯂꯦ ꯕꯤ ꯆꯠꯇꯕꯗꯣ꯫
ꯎꯝ ꯆꯠꯄ ꯍꯧꯎꯔꯅꯤꯅ ꯅꯍꯥꯟ ꯍꯥꯏꯔꯛꯑꯦ꯫
ꯑꯣ꯫
ꯋꯥꯗꯣ꯫ ꯀꯪꯂꯥꯗ ꯃꯔꯛ ꯃꯔꯛꯇ ꯆꯠꯀꯅꯤ꯫
ꯗ ꯎꯝ ꯅꯨꯄꯥ ꯑꯃꯒ ꯎꯋꯦ ꯍꯥꯏꯌꯦ ꯃꯥꯒꯤ ꯃꯅꯥꯎ ꯅꯨꯄꯥꯔ ꯈꯪꯗꯦ ꯅꯝꯕꯣꯟ꯫ ꯑꯣꯂꯥꯟ꯫
ꯎꯝ ꯑꯄꯂꯥꯟ ꯑꯣꯏꯔꯝꯒꯅꯤ꯫
ꯎ ꯑꯣꯂꯥꯟ ꯑꯣꯏꯔꯝꯅꯤ ꯍꯥꯏꯕꯅꯦ ꯑꯩꯁꯨ꯫ ꯃꯥꯗꯤ ꯀ꯭ꯔꯤ ꯇꯧꯅꯤꯉꯥꯏ ꯋꯥ ꯀꯤꯡ ꯆꯄ꯭ꯔꯣ꯫ ꯐꯒꯤ ꯇꯝꯅꯦꯗ꯫ ꯍꯛꯆꯥꯡꯒꯤ ꯍꯛꯆꯥꯡꯒꯤ꯫
ꯍꯛꯆꯥꯡꯒꯤ ꯍꯛꯆꯥꯡ꯫
ꯍꯛꯆꯥꯡ ꯐꯅꯤꯉꯥꯏ꯫
ꯃꯦꯟꯗꯗꯤ ꯑꯗꯨꯅꯦ꯫
ꯁꯦꯡꯕꯒꯤꯔꯣ꯫